ꯍꯜꯂꯣ ꯚꯥꯏ ꯇꯥꯕ꯭ꯔꯣ
ꯑꯥ ꯇꯥꯏꯌꯦ ꯇꯥꯏꯌꯦ ꯚꯥꯏ
ꯑꯣ ꯚꯥꯏ ꯅꯨꯡꯉꯥꯏꯔꯤꯕꯣ ꯀꯃꯥꯏꯅ ꯇꯧꯔꯤꯒꯦ
ꯑꯥ ꯅꯨꯡꯉꯥꯏꯔꯤꯌꯦ ꯑꯩꯕꯨꯗꯤ꯫ ꯅꯪꯗꯤ ꯅꯨꯡꯉꯥꯏꯔꯤꯕ ꯀꯃꯥꯏꯅ ꯇꯧꯒꯦ꯫
ꯀꯔꯤ ꯃꯊꯦꯜ ꯆꯥꯔꯒꯦ ꯚꯏ ꯉꯁꯤꯕꯣ
ꯑꯁ ꯉꯁꯤꯗꯤ ꯑꯦꯟꯖꯥꯡ ꯂꯩꯇꯗꯅ ꯌꯦꯟ ꯑꯣꯏꯅ ꯇꯧꯁꯤꯜꯂꯦ ꯅꯣꯏꯗꯤ ꯀꯩ ꯆꯥꯔꯕ
ꯑꯩꯈꯣꯏꯗꯤ ꯑꯩꯈꯣꯏꯒꯤ ꯀꯥꯂꯦꯟꯅꯤꯅꯀꯣ ꯁꯥꯕꯅꯤꯅ ꯑꯩꯈꯣꯏꯒꯤ ꯁꯧꯒ꯭ꯔꯤꯗꯣ ꯑꯃ ꯊꯣꯡꯉꯦ ꯆꯝꯊꯣꯡ ꯑꯃ ꯑꯗꯨꯗꯨꯒ ꯏꯔꯣꯝꯕ ꯑꯃ ꯇꯧꯁꯤꯜꯂꯦ ꯀꯩꯅꯣ ꯀꯩꯅꯣꯝ ꯇꯧꯔꯦ ꯑꯃꯣ ꯑꯃ ꯃꯦꯜꯂꯦꯀꯣ ꯑꯣ ꯉꯥ ꯑꯃ ꯇꯥꯎꯔꯦ ꯍꯂꯨꯋꯥ ꯆꯥꯏ
ꯆ ꯉꯥꯛꯇꯅꯦꯅ ꯆꯠꯊꯔꯤꯁꯦ ꯁꯕꯥꯟꯗꯤ ꯐꯔꯝꯕꯅꯤꯅ ꯑꯗꯨꯅ ꯗꯦ
ꯊꯥꯎꯁꯤ ꯄꯥꯝꯗꯤ ꯄꯥꯝꯕꯗ ꯇꯣꯏꯅ ꯆꯥꯕꯗꯤ ꯐꯗꯤ ꯐꯠꯇꯦꯀꯣ ꯑꯗꯨ ꯍꯥꯏꯗꯤ ꯍꯧꯖꯤꯛꯇꯤ ꯑꯅꯥꯕꯁꯤ ꯑꯗꯨꯝ ꯍꯥꯏꯗꯤ ꯃꯈꯟ ꯃꯈꯟ ꯊꯣꯛꯂꯛꯑꯅꯤꯅ ꯊꯥꯎ ꯀꯩꯀꯩꯁꯤ ꯌꯥꯔꯤꯉꯩꯗꯤ ꯆꯥꯗꯅꯕ ꯍꯣꯠꯅꯕꯅꯤꯅ ꯉꯠꯇꯦ
ꯎꯝ ꯍꯣꯏꯅꯦ ꯍꯣꯏꯅꯦ ꯑꯗꯨꯕꯨꯗꯤ ꯌꯥꯔꯤꯈꯩꯕꯨꯗꯤ ꯊꯥꯎ ꯅꯨꯡꯉꯥꯏꯁꯦ ꯑꯐꯕꯗꯤꯅ ꯅꯠ ꯍꯥꯏꯗꯤ ꯑꯆꯝꯕ ꯑꯩꯈꯣꯏꯒꯤ ꯃꯅꯥ ꯃꯁꯤꯡ
ꯍꯣꯏ ꯍꯣꯏ ꯃꯥ ꯃꯁꯤ ꯎꯝ ꯑꯗꯨꯒꯤ ꯍꯧꯖꯤꯛꯀꯤ ꯎꯝ ꯀꯥꯂꯦꯟꯅꯤꯅ ꯑꯩꯈꯣꯏ ꯊꯥꯕꯤꯒꯨꯝꯕꯁꯤ ꯌꯥꯝ ꯊꯕꯤ ꯆꯝꯄꯨꯨꯔ ꯀꯨꯝꯕ ꯀꯩꯒꯨꯝꯕ ꯇꯧꯕꯁ ꯑꯗꯨꯝ ꯆꯥꯔꯦ ꯍꯟꯗꯛꯇꯤ ꯑꯗꯨ ꯇꯣꯏꯅ ꯍꯥꯏꯇꯥꯔꯦ ꯀꯕꯤꯁꯤ ꯍꯣꯡꯁꯨ ꯍꯣꯡꯕ ꯑꯗꯒꯤ ꯐꯁꯨ ꯐꯕ ꯌꯦꯟꯁꯥꯡ ꯍꯛꯆꯥꯡꯗꯁꯨꯀꯣ
ꯑꯥ ꯑꯗꯨꯅ ꯐꯩꯌꯦ
ꯑꯗꯩ ꯒꯖꯔꯒꯨꯝꯕꯁꯤ ꯑꯗꯨꯝ ꯆꯝꯐꯨꯠ ꯑꯗꯨꯝ ꯆꯥꯔꯦ ꯇꯣꯏꯅ
ꯍꯣꯏ ꯆꯝꯐꯨꯠꯀꯨꯝꯕ ꯐꯨꯠꯂꯒ ꯆꯝꯐꯨꯠꯁꯦ ꯆꯝꯐꯨꯠꯁꯦ ꯑꯗꯨꯝ ꯐꯩ ꯍꯥꯏꯇꯥꯔꯦꯅꯦ ꯑꯩ ꯍꯥꯏꯗꯤ ꯑꯇꯩ ꯑꯇꯩ ꯊꯥꯎ ꯊꯨꯝ ꯀꯩ ꯀꯩ ꯆꯥ ꯄꯩꯁꯥ ꯍꯛꯆꯥꯡ ꯁꯣꯛꯇꯧꯕ ꯃꯥꯡꯗꯧꯕ ꯂꯩ ꯗꯧ ꯁꯔꯨꯛ ꯎꯗꯤ ꯆꯝꯐꯨꯠ ꯐꯨꯠꯂꯒ ꯑꯗꯨꯝ ꯆꯥꯁꯤꯜꯂꯒ ꯏꯁꯥꯁꯨ ꯍꯛꯆꯥꯡꯁꯨ ꯑꯥ ꯄꯩꯁꯥꯁꯨ ꯇꯤꯡꯗꯕ ꯍꯥꯏꯇꯔꯦꯅꯦ ꯑꯗꯨꯅ ꯐꯩꯌꯦꯕ꯫
ꯆꯥꯗꯕꯗꯤ ꯑꯗꯨꯝ ꯌꯥꯗꯕꯅꯤꯀꯣ ꯅꯪ ꯐꯥꯗꯣꯛꯀꯨꯝꯕ ꯑꯗꯨꯝ ꯆꯥꯕ ꯀꯩꯁꯨꯕꯨꯗꯤ ꯀꯥꯏꯗꯦꯕꯀꯣ꯫ ꯇꯣꯏꯅ ꯆꯥꯕꯤꯔꯨꯗꯕꯀꯣ
ꯑ ꯐꯥꯏ ꯐꯥꯏ
ꯑꯗꯒꯤ ꯑꯩꯈꯣꯏꯒꯤ ꯀꯩꯅꯣꯒꯨꯝꯕ ꯑꯈꯣꯏ ꯌꯣꯡꯆꯥꯛꯀꯨꯝꯕꯁꯦ ꯑꯗꯨꯝ ꯏꯔꯣꯟꯕ ꯌꯣꯡꯆꯥꯛꯁꯤ ꯑꯗꯨꯝ ꯆꯥꯏꯔꯦ ꯌꯣꯡꯆꯥꯛꯁꯤꯗꯤ ꯑꯗꯨ ꯃꯌꯥꯝ ꯄꯥꯝꯕꯅꯤꯅꯀꯣ
ꯆꯥꯡ ꯃꯇꯝ ꯑꯣꯏꯕꯅꯤ ꯀꯩꯅꯣꯗꯨꯗꯤ ꯌꯣꯡꯆꯥꯛ ꯍꯥꯏꯁꯤꯗꯤ ꯃꯌꯥꯝꯒꯤ ꯄꯥꯝꯅꯕꯤꯅꯤꯗꯣ ꯍꯥꯏꯗꯤ ꯐꯪꯗ꯭ꯔꯤꯀꯥꯟꯗꯩ ꯂꯩꯒꯦꯅ
ꯃꯥꯅꯤ ꯃꯥꯅꯤ ꯑꯗꯨ ꯑꯗꯨꯝ ꯑꯗꯨꯝ ꯕꯔꯥ ꯕꯥꯔꯤ ꯑꯗꯨꯝ ꯂꯤꯁꯤꯜꯂꯒ ꯑꯗꯨꯝ ꯊꯝꯃꯅꯤꯅ ꯑꯩꯈꯣꯏ ꯐꯪꯉꯤꯀꯥꯟꯗꯀꯣ ꯍꯥꯏꯗꯤ ꯑꯗꯨꯝ ꯃꯌꯥꯝ ꯂꯩꯁꯤꯜꯂꯒ ꯊꯝꯍꯧꯕꯅꯤꯅ ꯑꯗꯨꯝ ꯐꯪꯉꯦ ꯍꯥꯏ ꯇꯥꯔꯦ ꯁꯤꯡꯖꯨ ꯆꯥꯔꯦ ꯑꯗꯨꯝ ꯌꯥꯎꯔꯦ ꯑꯗꯒꯤ ꯀꯥꯡꯍꯧꯒꯨꯝꯕ ꯀꯩꯒꯨꯝꯕ ꯑꯗꯨꯝ ꯍꯥꯏ ꯇꯔꯦ
ꯃꯅꯤ ꯆꯜꯁꯨ ꯑꯗꯨꯅ ꯆꯥ ꯌꯥꯕ ꯍꯥꯏꯇꯥꯔꯅꯦ ꯏꯔꯣꯜꯂꯦ ꯍꯥꯎꯋꯤ ꯏꯁꯤꯡꯗꯨ ꯁꯨꯔꯦ ꯍꯥꯎꯋꯦ ꯑꯗꯩꯒꯤ ꯀꯥꯡꯉꯧ ꯉꯧꯔꯁꯨ ꯍꯥꯎꯋꯤ
ꯑꯗꯨꯗꯒꯤ ꯑꯍꯣꯏꯒꯤ ꯎꯝ ꯃꯥꯅꯦ ꯃꯥꯥꯅꯤ ꯑꯈꯣꯏꯒꯤ ꯏꯄꯥ ꯏꯄꯨꯅ ꯑꯈꯣꯏꯒꯤ ꯏꯄꯥ ꯏꯄꯨ ꯍꯥꯛꯇꯛꯇꯒꯤ ꯌꯥꯝ ꯆꯥꯛꯔꯛꯄ ꯑꯈꯣꯏꯒꯤ ꯍꯥꯏꯇꯥꯔꯦ ꯑꯈꯣꯏꯒꯤ ꯑꯈꯣꯏ ꯏꯟꯁꯥꯡ ꯍꯥꯏꯇꯥꯔꯦꯅꯦ ꯑꯈꯣꯏꯒꯤ ꯏꯇꯥꯎꯅ ꯄꯥꯝꯕ ꯏꯟꯁꯥꯡꯁꯤ ꯀꯩ ꯍꯥꯏꯇꯥꯔꯦ ꯌꯥꯝ ꯆꯥꯔꯛꯄ ꯑꯈꯣꯏ ꯀꯔꯝꯕꯅ ꯄꯥꯝꯒꯦ ꯍꯥꯏꯇꯥꯔꯦ
ꯑꯁ ꯄꯥꯝꯕꯩꯗꯤ ꯑꯌꯥꯝꯕ ꯂꯣꯏ ꯄꯥꯝꯃꯦꯗ ꯍꯥꯏꯗꯤ ꯌꯣꯡꯆꯥꯛꯁꯤꯁꯨ ꯑꯗꯨꯝ ꯄꯥꯝꯃꯦ ꯑꯗꯒꯤ ꯍꯪꯒꯥꯝ ꯑꯗꯒꯤ ꯍꯪꯒꯥꯝꯁꯤꯁꯨ ꯑꯗꯨꯝ ꯊꯣꯡꯉ ꯆꯥꯕ ꯑꯗꯒꯤ ꯆꯝꯐꯨꯠꯇ ꯆꯝꯐꯨꯠ ꯃꯛꯇ ꯐꯨꯠꯂꯁꯨ ꯑꯗꯨꯝ ꯍꯥꯎꯋꯦꯀꯣ ꯑꯗꯒꯤ ꯃꯥꯏꯔꯦꯟ ꯑꯗꯨ ꯆꯞ ꯃꯥꯟꯅꯩ ꯆꯝꯐꯨꯜ ꯄꯨꯨꯜꯂꯁꯨ ꯍꯥꯎꯏꯤ ꯑꯗꯒꯤ ꯊꯣꯡꯉꯒ ꯆꯥꯔꯁꯨ ꯍꯥꯎꯋꯦ ꯑꯗꯒꯤ ꯁꯨꯝ ꯀꯥꯡꯍꯧ ꯇꯧꯔꯒ ꯆꯥꯕꯒꯕ ꯍꯥꯎꯋꯦ ꯍꯥꯏꯇꯥꯔꯦꯅꯦ ꯇꯟꯒꯟ ꯍꯥꯏꯐꯦꯠ ꯀꯣꯜꯂꯒ ꯆꯥꯕꯗꯣ
ꯎꯝ ꯍꯣꯏ ꯑꯗꯒꯤ ꯑꯩꯈꯣꯏꯒꯤ ꯎꯇꯤꯒꯨꯝꯕ ꯑꯩꯈꯣꯏꯒꯤ ꯑꯩꯈꯣꯏꯒꯤ ꯊꯥꯏꯅ ꯑꯩꯈꯣꯏ ꯏꯄꯥ ꯏꯄꯨꯅ ꯇꯧꯕ ꯑꯩꯈꯣꯏ ꯎꯇꯤꯒꯕꯁꯦ ꯌꯥꯝ ꯍꯥꯎꯋꯤ ꯍꯥꯏꯇꯥꯔꯦ ꯎꯇꯤꯁꯤꯁꯨ ꯑꯗꯨꯝ ꯌꯥꯝ ꯆꯥꯅꯩ ꯑꯗꯒꯤ ꯑꯩꯈꯣꯏ ꯁꯤꯡꯖꯨ ꯑꯩꯈꯣꯏ ꯐꯖꯅ ꯁꯨꯔꯒ ꯍꯥꯏꯇꯥꯔꯦ ꯍꯋꯥꯏ ꯀꯩꯀꯩ ꯐꯖꯅ ꯍꯥꯞꯄꯒ ꯑꯩꯈꯣꯏꯒꯤ ꯊꯣꯏꯗꯤꯡꯒꯨꯝꯕ ꯀꯩꯒꯨꯝꯕ ꯐꯖꯅ ꯍꯥꯞꯄꯒ ꯁꯨꯕ ꯍ ꯑꯗꯨ ꯍꯋꯥꯗꯤ ꯍꯧꯁꯤ ꯅ ꯑꯃ ꯑꯩꯈꯣꯏꯒꯤ ꯃꯤ ꯃꯤ ꯁꯤꯡꯖꯨ ꯍꯧꯖꯤꯛ ꯌꯥꯝ ꯆꯥꯟꯅꯔꯤꯁꯦ ꯂꯩꯁꯥꯕꯤꯁꯤꯡꯅ ꯈꯦꯕꯀꯣ
ꯍꯣꯏ ꯅꯍꯥꯟꯋꯥꯏꯒꯤ ꯑꯔꯤꯕꯒꯤ ꯀꯜꯆꯔꯗꯨꯣ ꯍꯥꯏꯗꯤ ꯂꯣꯏ ꯃꯥꯡꯈꯤꯤꯗꯧꯔꯦ ꯍꯥꯏ ꯍꯥꯏ ꯇꯔꯦꯅꯦ ꯑꯅꯧꯕꯅ ꯃꯍꯨꯠ ꯁꯤꯜꯂꯛꯄ ꯍꯥꯏꯇꯥꯔꯦꯅꯦ ꯑꯗꯨꯝ ꯁꯤꯁꯨ ꯃꯇꯝ ꯃꯇꯝꯒꯤ ꯑꯑꯣꯟꯕꯅꯤ ꯍꯥꯏꯇꯥꯔꯦꯅꯦ ꯑꯩꯈꯣꯏꯁꯨ ꯃꯇꯝ ꯃꯇꯝꯒꯤ ꯑꯑꯣꯟꯕꯒꯤ ꯃꯇꯨꯡ ꯏ ꯃꯇꯨꯡꯏꯟꯅ ꯑꯗꯨꯝ ꯇꯧꯕ ꯇꯥꯕ ꯀꯩꯅꯣ ꯍꯧꯖꯤꯛꯀꯥꯟꯗꯤ ꯃꯤꯁꯤꯡꯁꯨ ꯑꯗꯒꯤ ꯆꯞ ꯃꯥꯟꯅꯩ ꯀꯩꯅꯣꯒꯨꯝꯕ ꯌꯦꯟꯗ ꯑꯣꯏꯔꯁꯨ ꯍꯥꯟꯅ ꯊꯣꯡꯉꯒ ꯆꯥꯟꯅꯔꯝꯃꯦ ꯍꯧꯖꯤꯛ ꯗꯇꯥꯎ ꯑꯗꯨꯝ ꯗꯨꯀꯥꯟꯗꯁꯨ ꯀꯩꯗꯁꯨ ꯄꯪ ꯐꯪꯗ꯭ꯔꯦꯅ
ꯍꯣꯏꯗꯤ ꯑꯗꯨ ꯊꯥꯎꯁ‌ꯦ ꯑꯗꯨꯝ ꯆꯥꯢ ꯑ ꯑꯌꯥꯝꯕꯅꯀꯣ ꯑꯗꯣ ꯍꯛꯆꯥꯡꯗꯗꯤ ꯀꯩꯁꯨ ꯐꯕ ꯅꯠꯇꯕꯅꯤꯅꯀꯣ ꯃꯅꯥ ꯃꯁꯤꯡꯅ ꯑꯗꯨꯝ ꯐꯕ ꯍꯦꯜꯂꯤꯃꯤꯅ ꯆꯥꯕꯁꯦ ꯌꯥꯔꯤꯉꯩꯗꯤ ꯃꯅꯥ ꯃꯁꯤꯡꯅ ꯅꯝꯅ ꯆꯥꯕꯤꯕ
ꯐꯩꯗ ꯐꯩꯗ ꯑꯗꯨ ꯑꯗꯨꯒꯤꯗꯤ ꯊꯥꯎ ꯆꯥꯗ‌ꯣꯢ ꯁꯔꯨꯛ ꯑꯈ‌ꯣꯢ ꯃꯅꯥ ꯃꯁꯤꯡ ꯍꯛꯆꯥꯡꯗꯁꯨ ꯐꯔꯦ ꯑꯦꯚ꯭ꯔꯤ ꯍꯥꯏꯗꯤ ꯄꯣꯠ ꯈꯨꯗꯤꯡꯃꯛꯇ ꯂꯣꯏ ꯐꯔꯦ ꯍꯥꯏꯇꯥꯥꯔꯦꯅꯦ ꯃꯅꯥ ꯃꯁꯤꯡꯁꯤꯗꯤ ꯑꯗꯣ
ꯑꯩꯁꯨ ꯏꯇꯥꯡ ꯍꯣꯏꯗ ꯎꯝ ꯅꯣꯡꯃ ꯂꯥꯛꯀꯦ ꯇꯧꯕꯅꯤ ꯑꯗꯨꯗꯣ ꯍꯟꯗꯛꯁꯤ ꯊꯕꯛ ꯈꯔ ꯆꯤꯟꯕ ꯍꯥꯏꯇꯥꯔꯦ ꯅꯣꯡꯃ ꯑꯩꯈꯣꯏ ꯏꯃꯨꯡꯒꯤ ꯑꯩꯈꯣꯏꯒꯤ ꯏꯃꯥꯒ ꯑꯩꯈꯣꯏ ꯀꯩꯅꯣ ꯏꯃꯨꯡꯒꯤꯗꯤ ꯑꯅꯥ ꯑꯌꯦꯛ ꯌꯥꯎꯗꯦꯀꯣ ꯏꯇꯎꯈꯣꯏ
ꯑꯩꯈꯣꯏꯒꯤꯗꯤ ꯊꯣꯏꯅ ꯌꯥꯎꯗꯦ ꯣꯏ ꯕꯥꯕꯨꯗꯤ ꯃꯁꯥ ꯣꯟꯖꯦ ꯂ
ꯎꯝ ꯌꯥꯔꯤꯉꯩ ꯅꯥꯗꯅꯕ ꯑꯗꯨꯝ ꯐꯖꯅ ꯂꯩꯔꯣ ꯎꯝ ꯍꯧꯖꯤꯛꯇꯤ ꯑꯅꯥ ꯑꯌꯦꯛꯁꯤ ꯌꯥꯝ ꯇꯣꯏꯔꯝꯅ ꯅꯅꯥꯔ ꯀꯥꯟꯗꯗꯤ ꯁꯦꯟꯁꯤ ꯇꯦꯡꯦꯕ
ꯎꯝ ꯃꯥꯅꯦ ꯃꯥꯅꯦ
ꯍꯌꯦꯡ ꯅꯣꯡꯃꯩ ꯇꯥꯛꯋꯦ ꯍꯌꯦꯡ ꯅꯣꯡꯃ ꯂꯥꯛꯀꯦ ꯍꯥꯏꯗꯤ ꯃꯇꯥꯡ ꯆꯥꯒꯅꯀꯣ ꯉꯥ ꯑꯃ ꯐꯖꯅ ꯊꯣꯡꯉꯒ ꯆꯁꯤꯇꯥꯎꯋꯣꯏ
ꯍꯣꯏ ꯍꯣꯏꯅꯦ ꯏꯟꯖꯥꯡ ꯑꯍꯥꯎꯕ ꯃꯍꯤꯌꯦꯛ ꯊꯣꯡꯉ ꯆꯥꯊꯔ ꯂꯣꯏꯔꯦ ꯀꯩꯅꯣ ꯑꯗꯨꯝ ꯚꯥꯏ ꯑꯩꯈꯣꯏꯒꯤ ꯏꯃꯨꯡ ꯃꯅꯨꯡ ꯑꯗꯨꯝ ꯏꯃꯥ ꯍꯣꯏ ꯆꯤꯖꯦ ꯍꯣꯏꯁꯦ ꯑꯗꯨꯝ ꯄꯨꯔ ꯂꯥꯛꯑꯣ ꯍꯥꯏꯗꯤ
ꯍꯣꯏ ꯍꯣꯏ ꯂꯥꯛꯀꯦ ꯂꯥꯛꯀꯦ ꯅꯣꯡꯃ ꯁꯤꯅꯀꯣ ꯎꯝ ꯇꯥꯑꯣꯏꯅ ꯃꯔꯝ ꯑꯃ ꯀꯩꯅꯣ ꯇꯧꯋꯤ ꯑꯩꯈꯣꯏꯒꯤ ꯑꯩꯈꯣꯏ ꯁꯥꯟꯅ ꯈꯣꯠꯅꯕꯒꯤ ꯑꯩꯈꯣꯏꯒꯤ ꯏꯇꯥꯎꯕ ꯌꯥꯎꯔꯝꯕꯗꯣ ꯂꯝꯆꯦꯟ ꯆꯦꯟ ꯌꯥꯝ ꯇꯧꯔꯝꯕꯗꯣ ꯑꯩꯈꯣꯏꯒꯤ ꯑꯗꯨ ꯀꯃꯥꯏꯅ ꯍꯣ
ꯍꯥꯏꯗꯤ ꯂꯝꯖꯦꯟ ꯆꯦꯟꯕꯁꯤꯁꯨ ꯍꯥꯏꯗꯤ ꯍꯛꯆꯥꯡꯁꯦ ꯈꯔ ꯈꯔ ꯁꯥꯟꯅꯕ ꯌꯥꯎꯦ ꯍꯥꯏꯇꯥꯔꯦꯅꯦ ꯆꯥ ꯆꯥꯕ ꯊꯛꯄꯗ ꯂꯣꯏ ꯇꯥꯏꯅ
ꯌꯥꯗꯦ ꯌꯥꯗꯦ
ꯎꯝ ꯑꯗꯨꯅ ꯂꯝꯖꯦꯟ ꯈꯔ ꯈ ꯆꯦꯜꯂꯤ ꯑꯗꯒꯤ ꯍꯛꯆꯥꯡ ꯁꯥꯖꯦꯜ ꯑꯗꯨꯝ ꯇꯧꯋꯤ ꯆꯤꯡꯅꯣ ꯀꯒ ꯆꯠꯇꯅ ꯑꯗꯨꯝ ꯁꯅꯤ
ꯃꯥꯟ ꯃꯥꯟ
ꯑꯁꯝ ꯑꯐꯧ ꯍꯥꯏꯁꯤꯅ ꯂꯅꯤ ꯍꯧꯖꯤꯛꯀꯥꯟꯗꯤ
ꯃꯥꯅꯤ ꯃꯥꯅꯦ ꯑꯩꯖꯨ ꯅꯍꯥꯟꯗ ꯗꯒꯤ ꯍꯞꯇꯥꯃꯨꯛꯇꯤ ꯁꯨꯔꯦ ꯍꯥꯏꯇꯥꯔꯦ ꯏꯁꯥꯁꯤ ꯑꯩꯈꯣꯏꯒꯤ ꯃꯔꯛ ꯑꯃ ꯂꯥꯏꯍꯧ ꯁꯥꯕꯀꯣ ꯀꯟꯅ꯫ ꯁꯥꯒꯠꯂꯛꯇꯅ ꯃꯇꯝ ꯈꯔ ꯂꯦꯞꯄꯨꯔꯦ ꯍꯞꯇꯥꯃꯨꯛꯀꯤ ꯆꯥꯡ ꯍꯥꯏꯇꯥꯔꯦꯅꯦ꯫ ꯖꯤꯝ ꯀꯟꯅ ꯆꯠꯂꯝꯕꯅꯦ ꯑꯩꯁꯨ ꯃꯔꯛ ꯑꯃ ꯀꯣ ꯑꯗꯨ ꯏꯇꯥꯎꯗꯁꯨ ꯏꯁꯥꯁꯤ ꯅꯥꯔꯕꯅꯤꯅ ꯄꯥꯎ ꯐꯥꯎꯕ ꯉꯝꯗꯔꯦꯀꯣ꯫ ꯅꯥꯝ ꯈꯣꯠ ꯇꯧꯔꯝꯅꯤꯅ ꯑꯗꯨꯒ ꯒꯨꯂꯤ ꯀꯩꯀꯩ ꯆꯥꯔꯒ ꯍꯧꯖꯤꯛꯄꯨꯗꯤ ꯐꯔꯦ ꯈꯔ ꯍꯌꯦꯡ ꯃꯊꯪ ꯍꯞꯇꯥꯃꯨꯛꯇꯒꯤ ꯆꯠꯄ ꯉꯝꯅꯕ ꯍꯣꯠꯅꯒꯦꯅ ꯈꯜꯂꯤ꯫ ꯖꯤꯝ ꯁꯤꯁꯨ ꯊꯥꯎ ꯄꯩꯁꯥ ꯌꯥꯝ ꯆꯠꯂꯤꯅꯦ ꯍꯧꯖꯤꯛꯀꯥꯟꯁꯦ
ꯍꯧꯖꯤꯛꯀꯥꯟꯗꯤ ꯏꯇꯥꯎ ꯄꯩꯁꯥꯕꯨ ꯆꯠꯇꯕ ꯀꯩ ꯂꯩꯔꯤꯒꯦꯅꯦ ꯍꯧꯖꯤꯛ ꯀꯥꯟꯕꯣ ꯄꯩꯁꯥꯒꯤ ꯄꯩꯁꯥ ꯉꯥꯛꯇꯅꯤ ꯀꯩꯅꯣ
ꯁꯨꯝ ꯆꯝꯅ ꯁꯥꯟꯅꯕꯗꯨ ꯃꯌꯥꯝ ꯁꯥꯟꯅꯕꯗ ꯍꯦꯛꯇ ꯌ ꯑꯩꯈꯣꯏ ꯑꯩꯈꯣꯏꯒꯤ ꯍꯦꯛꯇ ꯌꯣꯠꯁꯤ ꯄꯥꯏꯅꯤꯡꯉꯛꯄ ꯂꯩꯗꯅ ꯑꯩꯈꯣꯏ ꯃꯌꯥꯝ ꯄꯥꯏꯊꯗꯒꯦ ꯍꯥꯏꯗꯤ ꯅꯣꯡ ꯐꯥꯗꯣꯛꯀꯨꯝꯕ ꯌꯥꯝ ꯄꯥꯏꯅꯤꯡꯀꯥꯟꯗ ꯑꯩꯈꯣꯏ ꯆꯥꯔꯤꯕ ꯆꯤꯟꯖꯥꯛꯁꯤꯅ ꯍꯦꯛꯇ ꯌꯥꯔꯛꯇꯕ ꯍꯥꯏꯇꯥꯥꯔꯦ꯫ ꯑꯗꯨꯅ ꯑꯩꯁꯨ ꯉꯝꯕ ꯉꯝꯗꯕ ꯑꯗꯨꯝ ꯄ꯭ꯔꯣꯇꯤꯟꯁꯤ ꯀꯦꯖꯤ ꯑꯅꯤ ꯆꯥꯗ꯭ꯔꯁꯨ ꯑꯃꯕꯨꯗꯤ ꯑꯗꯨꯝ ꯉꯝꯅꯕ ꯆꯥꯔꯦꯕꯀꯣ ꯑꯩꯗꯣ꯫ ꯑꯩ ꯌꯦꯔꯨꯝ ꯁꯪꯒꯣꯝꯅ ꯑꯗꯨꯝ ꯆꯥꯕ ꯌꯥꯗꯕ ꯃꯇꯥꯡꯁꯨ ꯂꯥꯛꯄꯅꯤꯅꯀꯣ ꯗꯨꯅ ꯑꯗꯨꯝ ꯑꯩꯈꯣꯏ ꯅꯥꯀꯟꯗꯒꯤ ꯑꯩꯈꯣꯏ ꯍꯥꯏꯇꯥꯔꯦ ꯏꯅꯥꯎꯄꯥ ꯑꯃꯒ ꯑꯗꯨꯝ ꯆꯠꯃꯤꯟꯅꯕ꯫ ꯖꯤꯝꯁꯦ ꯃꯥꯁꯨ ꯑ ꯐꯖꯅ ꯍꯩꯕ ꯅꯠꯇꯦꯕ ꯑꯗꯨꯝ ꯑꯩꯅ ꯇꯥ ꯇꯥꯛꯑꯒ ꯍꯥꯏꯇꯥꯔꯦ ꯈꯔ ꯈꯔ ꯁꯥꯟꯅꯃꯤꯟꯅꯔꯤ꯫
ꯐꯩꯌꯦ ꯑꯗꯨ ꯇꯧꯔꯤꯗꯣ ꯑ ꯐꯩꯌꯦ ꯐꯩꯌꯦ ꯑꯗꯣ ꯍꯥꯏꯗꯤ
ꯑꯗꯒꯤ ꯅꯨꯃꯤꯗꯥꯡꯋꯥꯏꯔꯝꯗ ꯋꯥꯏꯔꯝꯗ ꯍꯥꯏꯇꯥꯔꯦ ꯑꯩꯈꯣꯏꯒꯤ ꯉꯁꯤ ꯉꯔꯥꯡꯕꯨꯗꯤ ꯏꯁꯥ ꯅꯨꯡꯉꯥꯏꯇ ꯑꯗꯨꯝ ꯆꯠꯇ꯭ꯔꯦ ꯅꯍꯥꯟ ꯃꯈꯩꯗꯤꯀꯣ ꯄꯥꯠꯇ ꯑꯩꯈꯣꯏꯒꯤ ꯁꯨꯝ ꯀꯣꯏꯕ ꯆꯠꯂꯦꯕ ꯑꯩꯈꯣꯏ ꯍꯤꯒ ꯇꯣꯡꯉꯒ ꯍꯥꯏꯇꯥꯔꯦ ꯉꯥ ꯐꯥꯕ ꯌꯦꯡꯕ ꯀꯩꯗꯧꯕ ꯑꯗꯨꯝ ꯆꯠꯂꯝꯃꯦꯕꯀꯣ꯫ ꯍꯛꯖꯤꯛꯁꯨ ꯂꯥꯡꯕ ꯅꯨꯡꯉꯥꯏ꯫ ꯉꯥ ꯐꯥꯕ ꯀꯩꯗꯧꯕ ꯑꯗꯨꯝ ꯌꯦꯡꯕ
ꯑꯁ ꯍꯥꯏꯒꯨꯝꯗꯅ ꯑꯩꯁꯨ ꯆꯠꯅꯤꯡꯉꯤꯅꯤ ꯍꯥꯏꯗꯤ ꯍꯛꯆꯤꯛꯀ ꯂꯥꯡꯒ ꯑꯗꯨꯝ ꯌꯥꯝ ꯅꯨꯡꯉꯥꯏ
ꯌꯥꯏ ꯌꯥꯏ ꯏꯇꯥꯎ ꯍꯌꯦꯡ ꯅꯣꯡꯃ ꯎꯝ ꯍꯌꯦꯡ ꯅꯣꯡꯃ ꯑꯩ ꯅꯥꯕ ꯈꯤꯇꯪ ꯐꯔꯛꯀꯥꯟꯗ ꯆꯠꯁꯦ ꯑꯗꯨꯗ ꯅꯨꯀ ꯑꯗꯒꯤ ꯃꯣꯏꯒꯤ ꯉꯥ ꯅꯣꯡꯈꯩꯗꯣ ꯑꯗꯨꯝ ꯕꯖꯥꯔꯗ ꯑꯗꯨꯝ ꯑꯗꯨꯒꯤ ꯐꯥꯔꯒ ꯂꯣꯏ ꯌꯣꯜꯂꯛꯄ ꯉꯥꯛꯇꯅꯦꯕ ꯍꯥꯏꯗꯤ ꯏꯃꯨꯡ ꯄꯨꯟꯅꯔꯤꯕ ꯉꯥꯛꯇ ꯇꯅꯦꯕ ꯑꯗꯨꯒꯤ ꯐꯥꯔꯒꯀꯣ ꯇꯨꯅ ꯌꯦꯡꯅꯨꯡ ꯑꯗꯨꯗꯒꯤ ꯐꯥꯔꯒ ꯏꯇꯥꯎ ꯍꯣꯏꯗ ꯍꯥꯎꯕ ꯆꯥꯁꯤ ꯉꯍꯥꯛ
ꯌꯥꯏ ꯌꯥꯏ ꯌꯥꯏ
ꯀ ꯅꯣꯡꯃ ꯆꯠꯂꯨꯁꯦ ꯍꯥꯏꯗꯤ ꯍꯪꯆꯤꯠꯁꯨ ꯌꯥꯝ ꯂꯥꯡꯉꯦꯕ ꯎꯝ ꯎꯝ
ꯑ ꯑꯗꯒꯤ ꯏꯇꯥꯎꯈꯔꯒꯁꯨ ꯄꯨꯟꯗꯁꯨ ꯀꯨꯏꯔꯦ ꯄꯨꯟꯁꯨ ꯄꯨꯟꯕ ꯑꯥꯎ
ꯃꯥꯅꯦ ꯃꯥꯅꯦ
ꯅꯍꯥꯟꯋꯥꯏ ꯃꯇꯝꯒ ꯃꯥꯟꯅꯗ꯭ꯔꯦꯕ ꯍꯥꯏꯗꯤ ꯏꯁꯥ ꯏꯁꯥꯒꯤ ꯊꯕꯛ ꯑꯃꯃꯝ ꯑꯃꯃꯝ ꯂꯩꯅꯕꯅꯤꯅ ꯁꯨꯝꯕ ꯇꯧꯅꯩ ꯀꯥꯟꯗꯦ ꯑꯇꯩꯁꯨ ꯄꯥꯛꯅꯁꯨ ꯁꯪꯅꯗ꯭ꯔꯦ ꯌꯦꯡꯊꯣꯛ ꯌꯦꯡꯁꯤꯟ ꯂꯥꯛꯊꯣꯛ ꯂꯥꯛꯁꯤꯟ ꯇꯧꯅꯗ꯭ꯔꯦꯗꯅ
ꯎꯝ
ꯑꯗꯨꯅ ꯃꯇꯥꯡ ꯆꯥꯕ ꯀꯥꯟꯗ ꯑꯗꯨꯝ ꯄꯨꯟꯕ ꯐꯩꯀꯣ
ꯃꯥꯅꯤ ꯃꯥꯅꯤ ꯃꯥꯅꯤ ꯏꯇꯥꯎ ꯍꯧꯖꯤꯛ ꯍꯥꯏꯗꯤ ꯌꯥꯔꯤꯉꯩ ꯏꯁꯥ ꯅꯥꯗꯅꯕ ꯍꯣꯠꯅꯕ ꯍꯥꯏꯇꯥꯔꯦ ꯆꯦꯟꯁꯤ ꯌꯥꯝ ꯆꯠꯄꯅꯤꯅ ꯅꯥꯔ ꯀꯥꯟꯗꯗꯤꯀꯣ ꯑꯗꯨꯅ ꯈꯤꯇꯪ ꯆꯥꯕꯁꯤ ꯊꯥꯎ ꯀꯩꯀꯩꯁꯤ ꯌꯥꯝ ꯄꯥꯝꯃꯦꯕ ꯑꯩꯁꯨ ꯏꯇꯥꯎ ꯑꯗꯣ ꯄꯥꯝꯃꯁꯨ ꯑꯗꯨꯝ ꯈꯔ ꯈꯔ ꯑꯗꯨꯝ ꯕ꯭ꯔꯦꯛ ꯐꯥꯔꯒ ꯆꯥꯅꯕ ꯍꯣꯠꯅꯔꯦꯅꯦ ꯍꯧꯖꯤꯛꯇꯤ
ꯐꯩꯌꯦ ꯌꯥꯝ ꯆꯥꯁꯤꯟꯒꯅꯨ ꯑꯗꯨ ꯐꯠꯇꯦ ꯊꯥꯎ ꯅꯨꯡ ꯍꯥꯏꯖꯩ ꯌꯥꯝ ꯐꯕ ꯅꯠ ꯍꯥꯏꯗꯤ ꯌꯥꯔꯤꯈꯩ ꯑꯆꯝꯕ ꯑꯆꯝꯕ ꯕꯦꯁꯅꯦ ꯍꯥꯏꯇꯥꯔꯦ
ꯃꯥꯅꯦ ꯊꯥꯎꯁꯨ ꯑꯗꯨꯝ ꯌꯥꯎꯗꯕꯗꯤ ꯌꯥꯗꯕꯅꯤꯅ ꯈ ꯈ ꯑꯗꯨꯝ ꯌꯥꯎꯔꯒ ꯍꯥꯏꯇꯥꯔꯦ ꯃꯍꯤ ꯃꯅꯥꯏ ꯒꯨꯝꯕꯥ ꯆꯝꯐꯨꯠ ꯈꯣꯏꯒꯨꯝ ꯀꯩꯒꯨꯝꯕꯅ ꯌꯥꯝ ꯅꯝꯃꯟꯅ ꯆꯥꯕ
ꯎꯝ ꯅꯦ ꯑꯗꯨꯅꯤ ꯀꯩꯅꯣ ꯅꯍꯥꯟꯋꯥꯏ ꯑꯍꯟꯁꯤꯡꯅ ꯍꯥꯏꯗꯤ ꯃꯁꯥ ꯃꯎ ꯐꯕ ꯀꯨꯏꯅ ꯄꯨꯟꯁꯤ ꯅꯨꯡꯁꯥꯡꯕ ꯇꯧꯔꯝꯃꯤꯁꯦ ꯍꯥꯏꯗꯤ ꯑꯗꯨꯒꯨꯝꯕ ꯑꯐꯕ ꯉꯥꯛꯇ ꯆꯥꯕ ꯃꯅꯥ ꯃꯁꯤꯡ ꯆꯥꯕ ꯑꯗꯒꯤ ꯁꯥ ꯑꯃꯒꯤ ꯇ ꯆꯥꯔꯁꯨ ꯌꯥꯏꯊꯣꯛꯑꯒ ꯆꯥꯕ ꯍꯥꯏꯇꯥꯔꯦ
ꯍꯣꯏ ꯍꯣꯏꯗ ꯎꯝ
ꯖꯥ ꯑꯗꯨ ꯅꯅꯦꯕ ꯑꯗꯣ ꯑꯃꯕꯨ ꯑꯣꯏꯔꯣ ꯑꯃꯕꯨ ꯑꯣꯏꯔꯣ ꯑꯩꯅ ꯍꯥꯏꯗ‌ꯣ ꯅꯍꯥꯟꯒꯨꯝꯁꯤ ꯐꯕꯗ ꯆꯥꯁꯤ ꯍꯥꯏꯗꯤ ꯆꯤꯟꯖꯥꯛ ꯐꯔꯤ ꯃꯈꯩ ꯏꯁꯥ ꯐꯗꯣꯏꯅꯤ ꯏꯁꯥ ꯐꯕ ꯑꯩꯁꯦ ꯑꯩꯈꯣꯏꯒꯤ ꯁꯦꯜ ꯊꯨꯝ ꯂꯟ ꯊꯨꯝꯗ ꯃꯥꯡꯉꯣꯏꯗ꯭ꯔꯤꯅꯦꯕ
ꯎꯝ ꯍꯣꯏ ꯏꯇꯥꯎ ꯍꯣꯏ ꯋꯥꯔꯤꯁꯨ ꯅꯨꯡꯉꯥꯏꯔꯤꯀꯣ ꯋꯥꯛ ꯃꯔꯛ ꯑꯝꯇ ꯊꯠꯆꯒꯦ ꯉꯁꯤꯗꯤ ꯏꯇꯥꯎ ꯑꯩꯗꯨ ꯀꯩꯅꯣ ꯇꯧꯕ ꯑꯩꯈꯣꯏꯒꯤ ꯏꯃꯥꯟꯅꯕ ꯑꯃ ꯉꯁꯤ ꯂꯥꯛꯑꯦꯗ ꯍꯥꯏꯕ ꯍꯥꯏꯇꯥꯔꯦꯅꯦ ꯑꯗꯨꯝ ꯑꯝꯇ ꯎꯅꯔꯨꯒꯦ ꯉꯁꯤꯗꯣ ꯍꯌꯦꯡ ꯅꯣꯡꯃ ꯃꯇꯥꯡ ꯆꯥ ꯏꯇꯥꯎꯑꯣꯗ ꯑꯗꯨꯝ ꯀꯣꯛꯂꯥꯛꯑꯒꯦꯀꯣ ꯑꯣ ꯎꯝ ꯊꯥꯡꯖꯦ ꯊꯥꯡꯃꯦ ꯏꯇꯥꯎ ꯎꯝ
ꯍꯣ ꯊꯝ ꯊꯝ